ꯍꯜꯂꯣ ꯀꯣ
ꯍꯣꯏ ꯍꯣꯏ ꯇꯥꯔꯦ
ꯀꯗꯧꯔꯤꯅꯣ
ꯐꯝꯃꯦ ꯅꯪꯗꯤ
ꯑꯩꯁꯨ ꯐꯝꯃꯦ ꯆꯞ ꯃꯥꯟꯅꯩ ꯍ
ꯆꯥꯛ ꯆꯥꯔꯕꯣ
ꯆꯥꯗ꯭ꯔꯤꯌꯦꯦ ꯅꯪꯗꯤ
ꯑꯩꯗꯤ ꯆꯥꯔꯦ
ꯑꯁ ꯅꯪꯅ ꯈꯔ ꯍꯥꯟꯈ꯭ꯔꯦꯀꯣ ꯆꯥꯃꯤꯟꯅꯁꯦ ꯍꯥꯏꯔꯒ
ꯑ ꯅꯪ ꯉꯥꯏ ꯉꯥꯏ ꯉꯥꯏ ꯉꯥꯏꯔꯒ ꯉꯥꯏꯕ ꯉꯝꯗ꯭ꯔꯦ ꯆꯥꯛꯗꯣ ꯌꯥꯝ ꯂꯥꯃꯟꯅꯅꯕ ꯑꯗꯨꯒꯤ ꯍꯥꯟꯅ ꯆꯠꯊꯣꯛꯈ꯭ꯔꯦ ꯑꯗꯣ ꯁꯥꯎꯅꯨꯀꯣ ꯃꯊꯪꯗ ꯑꯃꯨꯛ ꯆꯥꯃꯤꯟꯅꯔꯤꯁꯦ
ꯍꯣꯏꯗ ꯅꯪ ꯐꯥꯗꯣꯛꯇꯕꯀꯣ
ꯃꯥꯅꯦ ꯃꯥꯅꯦ ꯅꯣꯡ ꯈꯨꯗꯧꯇꯕ ꯁꯥꯎꯐꯝ ꯊꯣꯛꯇꯦ ꯅꯠꯇ꯭ꯔꯥ ꯑ
ꯍꯣꯏ ꯁꯥꯐꯝ ꯊꯣꯛꯇꯦ ꯁꯥꯐꯝ ꯊꯣꯛꯇꯦ ꯑꯁꯨꯛ ꯐꯥꯕꯤ ꯅꯪꯕꯨ ꯀꯃꯥꯏꯅ ꯁꯥꯎꯦ
ꯑꯗꯣ ꯁꯥꯔꯁꯦ ꯀꯩꯁꯨ ꯇꯧꯕ ꯉꯝꯂꯣꯏ ꯅꯠꯇ꯭ꯔꯣ
ꯅꯣꯏ ꯇꯧꯕ ꯉꯝꯒꯅꯤ ꯈꯔꯗꯤ ꯀꯥꯏ ꯆ ꯀꯥꯏ ꯆ ꯀꯤꯔꯧꯅꯥ ꯁꯤꯗꯤ
ꯉꯁꯤꯁꯦ ꯑꯩꯈꯣꯏ ꯀꯩꯁꯨ ꯆꯜꯂꯣꯏꯦꯗ
ꯑꯣ ꯌꯨꯝ ꯂꯩꯒꯦꯔꯣ
ꯎꯝ
ꯌꯥꯝ ꯌꯥꯝ ꯌꯥꯝ ꯃꯄꯥꯟ ꯊꯣꯛꯀꯅꯨꯀꯣ ꯃꯇꯝ ꯐꯠꯇꯦ ꯑꯩ ꯄꯥꯈꯠꯂꯦꯕ ꯅꯪ ꯃꯄꯥꯟ ꯊꯣꯛꯑꯗꯤꯦ
ꯍꯣꯏ ꯊꯣꯛꯛꯦꯗ
ꯍꯣꯏ ꯌꯨꯝꯗ ꯑꯗꯨꯝ ꯂꯩꯌꯣ ꯑꯩ ꯂꯥꯛꯇ꯭ꯔꯤ ꯐꯥꯎꯀꯣ
ꯍꯣꯏ ꯍꯣꯏ ꯅꯪ ꯉꯥꯏꯗꯣꯏꯅꯦ
ꯎꯝ ꯑꯗꯨ ꯅꯊꯟꯗꯔꯣ ꯍꯧꯖꯤꯛꯇꯤ
ꯎꯝ
ꯈꯨꯟꯗ ꯂꯩꯕ꯭ꯔꯣ ꯅꯠꯇ꯭ꯔꯒꯅ ꯃꯄꯥꯟꯗ ꯂꯩꯕ꯭ꯔꯣꯅ
ꯑꯍꯕ
ꯈꯨꯟꯗ ꯂꯩꯕ꯭ꯔꯣ ꯅꯠꯇ꯭ꯔꯒꯅ ꯃꯄꯥꯟꯔꯣꯝꯗ ꯂꯩꯕ꯭ꯔꯣ ꯑꯥꯎꯠꯁꯥꯏꯠꯀꯨꯝꯕꯗ
ꯀꯩꯅꯣꯗ ꯂꯩꯌꯦꯦ ꯃꯅꯤꯄꯨꯔꯗ
ꯃꯅꯤꯄꯨꯔꯗ ꯏꯝꯐꯥꯜ ꯂꯩꯕ꯭ꯔꯣ
ꯑꯃꯗꯣ ꯀꯩꯅꯣ ꯇꯧꯕ ꯌꯥꯗꯦ ꯍꯥꯏꯕ ꯅꯠꯇ꯭ꯔꯣ
ꯑ ꯍꯣꯏ ꯍꯣꯏ ꯍꯣꯏ
ꯑꯗꯨꯗꯒꯤ ꯑꯗꯨꯝ
ꯇꯥꯏ ꯇꯥꯏ ꯅꯪꯅ ꯍꯦꯟꯅ ꯇꯥꯍꯜꯂꯦ ꯑꯩꯕꯨ ꯑꯗꯣ ꯅꯨꯡꯁꯤꯠꯀꯣ ꯃꯇꯝꯗꯣ ꯅꯍꯥꯟ ꯄꯨꯜꯂꯝꯝꯕꯗꯣ
ꯀꯩꯕ
ꯍꯥꯟꯅ ꯄꯨꯜꯂꯝꯝꯕꯗ ꯅꯨꯡꯁꯤꯀꯣ ꯃꯔꯨꯞꯁꯤꯡꯗꯣ
ꯍꯣꯏ ꯍꯣꯏ ꯅꯨꯡꯁꯤꯌꯦꯦ ꯀꯨꯏꯔꯦ ꯄꯨꯟꯗꯕ
ꯑꯥ ꯑꯃꯨꯛꯀ ꯄꯨꯟꯁꯤꯅ
ꯍꯣꯏ ꯅꯣꯡꯃ ꯅꯨꯃꯤꯠ ꯐꯥꯕ ꯌꯦꯡꯉꯒ ꯄꯨꯟꯁꯤꯀꯣ
ꯎꯝ ꯑꯇꯣꯞꯄꯁꯨ ꯑꯥꯗ ꯂꯩꯔꯝꯕꯅꯤꯅ ꯑꯗꯨꯝ ꯃꯅꯤꯄꯨꯔꯗ
ꯍꯣꯏ ꯃꯌꯥꯝ ꯂꯩꯌꯦ ꯅꯪꯅꯦ ꯀꯥꯏꯗ ꯂꯩꯏꯅꯣ
ꯃꯅꯤꯄꯨꯔ ꯃꯅꯥ ꯀꯂꯌꯦꯦ
ꯑꯣ ꯂꯕ ꯊꯃꯔ꯭ꯔꯣ
ꯑꯦꯁ ꯌꯥꯝ ꯅꯨꯡꯉꯥꯏ ꯍꯣꯏ ꯑꯗꯨꯕꯨ ꯃꯅꯤꯄꯨꯔꯅꯗꯤ ꯑꯗꯨꯝ ꯍꯦꯜꯂꯦꯗ ꯐꯔꯁꯨ ꯐꯠꯇ꯭ꯔꯁꯨ ꯏꯃꯥ ꯂꯩꯕꯥꯛꯅꯤ ꯀꯩꯅꯣ
ꯃꯥꯅꯦ ꯃꯥꯅꯦ
ꯀꯩꯒꯤꯔꯥ ꯅꯪ ꯈꯨꯟꯁꯤꯗ ꯇꯥꯕ ꯅꯨꯡꯉꯥꯏꯅꯦ
ꯑꯩꯁꯨ ꯅꯨꯡꯉꯥꯏꯌꯦ ꯅꯪꯒꯤ ꯑꯩ ꯈꯣꯟꯖꯕ
ꯀꯩꯒꯤꯔꯥ ꯀꯣ ꯌꯥꯝ ꯅꯨꯡꯉꯥꯏꯌꯦ ꯅꯪ ꯀꯔꯤ ꯆꯥꯁꯤꯂꯨꯔꯦ ꯉꯁꯤ
ꯅꯪꯅ ꯆꯥꯛꯑꯣ ꯍꯥꯏꯕꯗꯣ ꯆꯥꯕ ꯑꯗꯨꯒꯤ ꯑꯣꯏꯔꯝꯒꯅꯤꯅꯦ
ꯍ ꯅꯪꯅ ꯅꯪ ꯊꯣꯛꯣꯔꯛꯄꯁꯤꯗꯤ ꯑꯩꯕꯨ ꯍꯔꯥꯎꯍꯜꯂꯦꯍꯦ
ꯄꯨꯡ ꯀꯌꯥꯗ ꯆꯥꯗꯣꯏꯅꯣ ꯆꯥꯛꯇꯦ
ꯄꯨꯡꯁꯦ ꯉꯥꯏꯍꯥꯛ ꯂꯩꯒꯤ ꯇꯥꯔꯅꯤ
ꯊꯦꯡꯈ꯭ꯔꯦꯗ ꯆꯥꯅꯕ ꯇꯧꯔꯅ
ꯍꯣꯏ ꯌꯥ ꯍꯪ ꯂꯩꯗꯤ ꯆꯔꯃꯤ ꯅꯪꯕꯨ ꯐꯣꯜ ꯇꯧꯕ ꯂꯣꯏꯔꯁꯤ ꯍꯣꯏ ꯆꯥꯛꯈꯥꯎꯕꯁꯨ ꯅꯨꯡꯉꯥꯏꯇꯦ ꯍꯛꯆꯥꯡꯗ ꯁꯣꯛꯑꯦꯀꯣ ꯅꯪ ꯁꯂꯝ ꯂꯩꯀ
ꯑꯣ
ꯅꯪ ꯊꯣꯡꯉꯦꯔꯣ ꯏꯟꯖꯥꯡꯗꯤ
ꯉꯁꯤꯗꯤ ꯑꯩꯅ ꯍꯣꯏ ꯍꯣꯏ ꯑꯩꯅ ꯊꯣꯡꯉ ꯅꯪꯗꯤ ꯆꯥꯅꯤꯡꯗ꯭ꯔꯣ ꯑꯩ ꯊꯣꯡꯕ
ꯆꯥꯅꯤꯤꯡꯗ
ꯑ ꯀꯃꯤ ꯌꯦꯅꯤꯡꯒ ꯑꯂꯨ ꯉꯧꯔꯦ ꯍꯁꯤꯒꯤ
ꯎꯝ
ꯌꯥꯝꯌꯥꯝ ꯐꯥꯎ ꯐ ꯑ ꯑꯅꯤ ꯂꯩꯏꯌꯦꯦ ꯑꯗ ꯑꯩꯈꯣꯏ ꯏꯌꯥꯝꯕ ꯑꯃ ꯑꯩ ꯅꯪ ꯌꯥꯎꯔꯗꯤ ꯑꯍꯨꯝ ꯁꯨꯔꯅꯤ
ꯍꯣꯏ ꯈꯔ ꯂꯩꯔꯗꯤ ꯑꯩꯁꯨ ꯂꯥꯛꯑꯅꯤ ꯑꯗꯨꯗꯤ
ꯊꯅ ꯂꯥꯅꯤ ꯍꯥꯏ ꯇꯧꯐ ꯀꯣ
ꯍꯣꯏ
ꯅꯠꯇꯗꯤ
ꯅꯠꯇ꯭ꯔꯗꯤ ꯑꯇꯣꯞꯄ ꯂꯥꯛꯀꯅꯤ ꯍꯥꯏꯔꯣ
ꯅꯠꯇꯦꯍꯦ ꯃꯐꯝ ꯂꯩꯇꯦ ꯃꯣꯏꯒꯤ ꯃꯐꯝ ꯂꯩꯇꯦ ꯃꯣꯏꯒꯤ ꯖꯒꯥ ꯂꯩꯇꯦ
ꯑꯩꯗꯤ ꯅꯨꯡꯉꯥꯏꯔꯣꯏꯍꯦ
ꯅꯪꯒꯤ ꯈꯛꯇꯅꯤ ꯅꯪꯒꯤ ꯈꯛꯇꯅꯤ ꯈꯥꯏꯗꯣ ꯑꯇꯣꯞꯄꯒꯤ ꯖꯒꯥ ꯂꯩꯇꯦꯕ ꯆꯤꯜꯂꯦꯕ
ꯍꯣꯏ ꯑꯗꯨꯃꯥꯏꯅ ꯇꯧꯔꯝꯗꯤ ꯐꯩꯌꯦ ꯅꯠꯇꯕꯤꯗ
ꯑꯣ ꯇ ꯅꯅ ꯇꯧꯔꯥ ꯃꯖꯤ ꯀ ꯌꯥꯝ ꯆꯥꯛꯅꯒꯅꯤ ꯃꯤꯁꯤꯡꯁꯦ
ꯍꯣꯏ ꯍꯣꯏ ꯑꯗꯨꯒꯤꯅꯦ ꯐꯖꯅ ꯃꯨꯟꯅ ꯈꯜꯂꯒ ꯇꯧꯒꯗꯕꯅꯤ
ꯑꯗꯣ ꯉꯗꯤ ꯊꯕꯛ ꯆꯠꯂꯣꯏ
ꯊꯕꯛ ꯄꯨꯡ ꯃꯣꯔꯦꯟ ꯄꯨꯡ ꯑꯅꯤꯗ ꯆꯠꯀꯅꯤꯗ
ꯊꯝꯗ ꯆ ꯀꯔꯣ
ꯏꯃꯥꯟꯅꯕꯤꯁꯤꯡꯒ ꯆꯠꯇꯣꯏꯅ
ꯑꯣ ꯄꯈꯪꯒꯤ ꯌꯥꯎꯗꯦ
ꯍꯥ
ꯄꯥꯈꯪꯗꯤ ꯌꯥꯎꯗ꯭ꯔꯣ
ꯀꯩ ꯍꯥꯏꯅ
ꯄꯥꯈꯪꯗꯤ ꯌꯥꯎꯔꯣꯏꯗ꯭ꯔꯣ
ꯌꯥꯎꯗꯦ ꯌꯥꯎꯗꯦ ꯅꯨꯄꯤꯒꯤ ꯊꯕꯛꯅꯦꯅ
ꯑꯣ ꯅꯨꯄꯤꯒꯤ ꯊꯕꯛ ꯅꯨꯄꯥꯒꯤ ꯊꯕꯛ ꯌꯥꯝ ꯂꯩꯕ ꯃꯥꯜꯂꯤꯀꯣ
ꯈꯪꯗꯦ ꯑꯩꯁꯨ ꯑꯗꯨꯕꯨꯗꯤ
ꯑꯩꯗꯤ ꯉꯁꯤꯅ ꯑꯍꯥꯟꯕꯅꯦꯀꯣ ꯇꯥꯕ
ꯑꯩꯁꯨ ꯉꯁꯤ ꯈꯛꯇꯅꯤ ꯍꯥꯏꯌꯦꯕ ꯑꯩꯁꯨ ꯈꯪꯗꯦ
ꯉꯁꯤ ꯈꯛꯇꯅꯦ ꯑꯃ ꯅꯪꯁꯨ ꯍꯥꯏꯕ
ꯍꯣꯏ ꯑꯗꯣ ꯅꯪꯅ ꯍꯥꯏꯍꯟꯕꯅꯤꯀꯣ ꯑꯩꯅ ꯅꯠꯇꯦ
ꯑꯦ ꯑꯩꯗ ꯂꯣꯟ ꯇꯥꯏꯩꯅꯔꯦ ꯍꯦ ꯁꯤ ꯄꯤ
ꯅꯪ ꯍꯪꯗ꯭ꯔꯗꯤ ꯑꯩ ꯍꯥꯏꯒꯗ꯭ꯔꯅꯦ
ꯆꯨꯝꯃꯤꯅꯦ ꯑꯗꯨꯁꯨ ꯑꯁ ꯅꯪꯅ ꯍꯥꯏꯔꯛꯄ ꯋꯥꯗꯨꯗꯤ ꯂꯣꯏꯅ ꯆꯨꯝꯕ ꯉꯥꯛꯇ
ꯑꯗꯨꯗꯤ ꯅꯪꯅ ꯐꯥꯅ ꯈꯟꯕꯤꯕꯒꯤꯅꯤꯗ
ꯑꯁ ꯐꯠꯇꯦꯗꯁꯨꯣ
ꯌꯥꯝ ꯐꯩꯌꯦ ꯀꯥꯏꯩꯅꯣ
ꯅꯪ ꯋꯥꯈꯜꯂꯣꯟꯗꯣ ꯌꯥꯝ ꯆꯨꯝꯕꯒꯤꯀꯣ ꯐꯠꯇꯕ ꯃꯤ ꯃꯤꯁꯨ ꯑꯗꯨꯝ ꯐꯍꯜꯗꯅꯦ
ꯑꯗꯣ ꯅꯪꯅ ꯁꯤ ꯐꯥꯕꯒꯤꯅꯦ
ꯑꯁꯦꯡꯕꯅꯦ
ꯑꯩꯅ ꯌꯥꯝ ꯐꯥꯅ ꯍꯥꯏꯔꯁꯨ ꯅꯪꯅ ꯐꯠꯇꯅ ꯈꯜꯂꯗꯤ ꯑꯗꯨꯝ ꯐꯠꯂꯣꯏꯑꯕ ꯑꯗꯨꯒꯤ
ꯣ ꯑꯗꯨꯅꯦꯕ ꯅꯪꯒꯤ ꯋꯥꯈꯜꯂꯣꯟꯗꯣ ꯌꯥꯝ ꯆꯨꯝꯃꯦꯕ
ꯑꯗꯨꯗꯤ ꯑꯩꯈꯣꯏꯅ ꯌꯥꯝ ꯆꯥꯟꯅꯔꯦ
ꯀꯥꯅꯕ ꯉꯥꯛꯇꯅꯤ ꯀꯣ ꯏꯕꯅꯤꯅꯤꯅꯤ ꯍꯣꯏ ꯍꯜꯂꯣ ꯍꯥꯏꯥꯏꯕꯗꯒꯤ ꯍꯧꯈ꯭ꯔꯦ
ꯇꯥꯕꯗꯒꯤ ꯋꯥꯔꯤ ꯁꯥꯟꯅꯕꯁꯨ ꯍꯧꯗ꯭ꯔꯤꯉꯩ
ꯍꯜꯂꯣ ꯍꯕ ꯗꯒꯤ ꯇꯝ ꯍꯒ꯭ꯔꯤ
ꯑꯗꯇ ꯀꯦꯔ ꯑꯗꯨ
ꯂꯣꯏꯕ ꯐꯥꯎ ꯑꯗꯨꯝ ꯂꯣꯏꯈ꯭ꯔꯅꯤ ꯅꯨꯡꯉꯥꯏꯅ
ꯎꯝ ꯅꯨꯡꯉꯥꯏꯒꯅꯤꯗꯥꯏ ꯉꯥꯏꯗ
ꯁꯥꯕ꯭ꯔꯣ ꯀꯃꯥꯏꯅ ꯇꯧꯒꯦ ꯅꯣꯡ ꯇꯥꯗ꯭ꯔꯣ
ꯅꯣꯡ ꯇꯥꯗꯦꯗ ꯅꯣꯡ ꯌꯥꯝꯅ ꯅꯨꯡꯁꯥꯁꯨ ꯌꯥꯝ ꯁꯥꯗꯕꯤ ꯅꯣꯡ ꯃꯪꯒ꯭ꯔꯒ ꯀꯣ ꯑꯃꯨꯛꯀꯁꯨ ꯅꯨꯡꯁꯥ ꯊꯣꯛꯄ ꯅꯣꯡꯗꯤ ꯆꯨꯗꯕ
ꯅꯪ ꯃꯩꯇꯩꯂꯣꯟꯁꯨ ꯌꯥꯝ ꯉꯥꯡꯕ ꯍꯅꯦ
ꯍꯥ
ꯃꯩꯇꯩꯂꯣꯟꯁꯨ ꯌꯥꯝ ꯉꯥꯡꯕ ꯍꯩꯌꯦꯅ
ꯍꯣꯏꯗ ꯑꯗꯨꯕꯨꯗꯤ ꯂꯩꯃꯤꯟꯅꯔꯕꯅꯤꯅ
ꯑꯗꯨꯕꯨꯗꯤ ꯆꯨꯝꯃꯦ ꯑꯩꯗꯤ ꯌꯥꯝ ꯍꯩꯇꯦꯅꯦ ꯅꯪꯗꯤ ꯌꯥꯝ ꯍꯩꯅꯦ
ꯅꯪꯁꯨ ꯍꯩꯌꯦ ꯑꯗꯨꯗꯤ
ꯑꯩꯅ ꯉꯥꯡꯕꯁꯤꯕꯨ ꯒ꯭ꯌꯥꯟ ꯇꯥꯕ ꯉꯝꯕ꯭ꯔꯣꯅ
ꯅꯪꯅ ꯉꯥꯡꯕ ꯑꯩ ꯒ꯭ꯌꯥꯟ ꯇꯥꯗ꯭ꯔꯗꯤ ꯂꯣꯏꯔ
ꯍꯧꯕꯗ ꯉꯥꯏꯔꯤ ꯉꯥꯏꯈꯣ ꯂꯣꯏꯁꯤꯅꯨ
ꯆꯋꯋꯦ ꯆꯋꯋꯦ
ꯄꯨꯟꯁꯤ ꯂꯝꯕꯤꯁꯦ ꯍꯧꯕꯗ ꯉꯥꯏꯔꯤꯀꯣ ꯌꯥꯝ ꯊꯨꯅ ꯂꯣꯏꯍꯟꯅꯤꯡꯉꯥꯏ ꯇꯧꯒꯨꯝꯁꯤꯒꯣ ꯑꯩ ꯅꯨꯡꯉꯥꯏꯔꯣꯏꯀꯣ ꯑꯗꯨꯗꯤ
ꯁꯪꯗꯣꯛꯂꯒ ꯂꯣꯏꯔꯦ ꯑꯗꯨꯕꯨꯗꯤ ꯅꯪ ꯅꯪꯕꯨ ꯄꯥꯝꯕ꯭ꯔꯗꯤ
ꯑꯁ ꯅꯪꯅ ꯐꯥꯕꯁꯤꯅꯀꯣ ꯌꯥꯏ ꯌꯥꯏ
ꯎꯝ ꯅꯟꯁꯤ
ꯑ ꯀ꯭ꯂꯥꯁꯒꯨꯝꯕꯗꯤ ꯆꯠꯇ꯭ꯔꯣꯗꯛꯀꯥꯁ
ꯀ꯭ꯂꯥꯁꯁꯦ ꯂꯣꯏꯔꯦ ꯑꯗꯨꯒ ꯄꯨꯡ ꯑꯅꯤꯗꯒꯤ ꯑꯩꯈꯣꯏ ꯗ꯭ꯌꯨꯇꯤ ꯆꯠꯀꯅꯦꯕ ꯑꯗꯨꯒꯤ
ꯄꯨꯡ ꯇꯔꯥ ꯑꯗꯒꯤ ꯄꯨꯡ ꯇꯔꯥꯗꯒꯤ ꯄꯨꯡ ꯑꯃ ꯐꯥꯎ ꯀ꯭ꯂꯥꯁ ꯂꯧꯕꯅꯦꯕ ꯑꯗꯨꯒ ꯄꯨꯡ ꯑꯅꯤꯗꯒꯤ ꯄꯨꯡ ꯇꯔꯦꯠ ꯐꯥꯎ ꯑꯃꯨꯛ ꯀꯩꯅꯣ ꯇꯧꯕ ꯗ꯭ꯌꯨꯇꯤ ꯆꯠꯄ ꯑꯗꯨꯒꯤ
ꯑꯣ ꯅꯪꯒꯤ ꯗ꯭ꯌꯨꯇꯤꯁꯤꯗꯤ ꯌꯥꯏꯅꯦ ꯌꯥꯝ ꯅꯨꯡꯉꯥꯏꯕ ꯭ꯌꯨꯇꯤꯅꯤꯅꯦ ꯑꯗꯨꯗꯤ
ꯍꯣꯏ ꯍꯣꯏꯕꯇꯥꯥꯏꯦ
ꯅꯪꯗꯤ ꯌꯥꯝ ꯑꯣ ꯄꯀꯟ ꯃ ꯃꯥꯂꯦꯛꯇꯣꯅꯪ ꯗ꯭ꯌꯨꯇꯁꯤꯦ ꯍꯔꯔ ꯗꯦ ꯅꯦꯇ꯭ꯔꯣ
ꯅꯪꯅ ꯈꯜꯂꯗꯤ ꯆꯨꯝꯔꯝꯒꯅꯤ
ꯑꯩꯅ ꯈꯟꯕ ꯈꯨꯗꯤꯡꯃꯛ ꯆꯨꯝꯕ ꯌꯥꯍꯟꯒꯤꯔꯣ ꯅꯪ ꯑꯗꯨꯝ ꯌꯥꯍꯟꯁꯤꯔꯥ ꯑꯩꯅ ꯈꯟꯕ ꯈꯨꯗꯤꯡꯃꯛ ꯆꯨꯝꯃꯦ ꯍꯥꯏꯅ ꯂꯧꯍꯜꯂꯁꯤꯔꯥ
ꯂꯥꯜꯂꯗꯤ ꯍꯥꯏꯔꯣꯏꯗ ꯑꯗꯨꯝ ꯆꯨꯝꯕꯒꯤ ꯍꯥꯏꯖꯕꯅꯦꯗ ꯑꯗꯨꯕꯨꯗꯤ
ꯑꯥ ꯅꯪꯁꯦ ꯃꯔꯝ ꯌꯥꯝ ꯀꯣ ꯀ ꯁꯃꯂꯦꯗ
ꯍꯣꯏꯗ ꯑꯗꯨꯗꯤ ꯅꯪꯅ ꯈꯟꯖꯕꯅꯦ ꯑꯗ ꯀꯩꯁꯨ ꯅꯪꯅ ꯃꯣꯛꯑꯦ ꯍꯥꯏꯅ ꯈꯜꯂꯗꯤ ꯃꯣꯛꯂꯅꯤ
ꯅꯠꯇꯦ ꯅꯪꯒꯤ ꯋꯥꯉꯥꯡꯗꯣ ꯅꯪ ꯃꯔꯝ ꯀꯣꯛꯄ ꯃꯥꯜꯂꯦꯕ ꯏꯃꯨꯡꯗꯁꯨꯣ
ꯃꯣꯛꯠꯑꯝꯒꯅꯤ ꯍꯣꯏ ꯑꯗꯨꯕꯨꯗꯤ ꯑꯩꯅ ꯍꯥꯏꯒꯗꯕ ꯅꯠꯇꯦ
ꯑꯩꯅ ꯍꯥꯏꯔꯦ
ꯍꯣꯏ ꯅꯪꯅꯕꯨ ꯍꯥꯏꯔꯗꯤ ꯌꯥꯔꯦ
ꯑꯗꯨꯅꯦ ꯑꯩꯅ ꯍꯥꯏꯔꯤꯀꯣ ꯅꯪ ꯃꯔꯝ ꯌꯥꯝꯃꯛꯛꯏ
ꯑꯣ ꯑꯗꯨꯗꯤ ꯊꯥꯒꯠꯆꯔꯤꯦ ꯍꯥꯏꯕ ꯇꯥꯔꯦ
ꯑꯁ ꯅꯪ ꯊꯥꯒꯠꯄꯁꯨ ꯌꯥꯏꯗ ꯃꯤ ꯇꯣꯛꯞꯁꯨ ꯅꯠꯇꯕꯗꯨꯕꯨ
ꯃꯥꯅꯦ ꯃꯥꯅꯦ ꯃꯊꯪꯗ ꯍꯥꯏꯔꯔꯣꯏ ꯅꯪꯅ ꯅꯪꯅ ꯑꯗꯣ ꯍꯣꯏ ꯍꯣꯏ
ꯀꯩꯁꯨ ꯄꯨꯟꯅ ꯂꯩꯃꯤꯟꯅꯒꯅꯤ ꯏꯃꯨꯡꯁꯨ ꯄꯨꯜꯂꯅꯤ ꯈꯔ ꯂꯩꯔꯗꯤ
ꯎꯝ ꯅꯪꯅ ꯍꯥꯏꯍꯟꯅꯤꯡꯗ꯭ꯔꯗꯤ ꯍꯥꯏꯔꯣꯏꯗ
ꯑꯗꯨ ꯀꯩꯗꯧꯉꯩ ꯑꯃꯨꯛ ꯊꯤꯅꯁꯦ ꯍꯥꯏꯕꯅꯣ
ꯅꯨꯃꯤꯠ ꯑꯐꯥꯕ ꯌꯦꯡꯉꯒ ꯍꯥꯏꯅꯔꯤꯁꯤꯗ ꯑꯗꯨꯗꯤ
ꯅꯪ ꯅꯪꯅ ꯅꯨꯡꯉꯥꯏꯕ ꯃꯇꯝꯗ ꯑꯗꯨꯝ ꯍꯥꯏꯔꯛꯑꯣ ꯑꯗꯨꯝ
ꯍꯣꯏ ꯍꯣꯏ ꯑꯩ ꯍꯥꯏꯔꯛꯀꯦꯀꯣ ꯑꯗꯨꯗꯤ
ꯍꯥꯏꯔꯣ ꯀꯣ ꯊꯨ ꯅꯗꯤꯦ
ꯍꯣꯏ ꯑꯩꯁꯨ ꯌꯥꯔꯦ ꯃꯈꯩ ꯊꯨꯅꯕ ꯇꯧꯒꯅꯤꯅꯦ